ꯍꯜꯂꯣ
ꯍꯥꯂꯣ
ꯀꯃꯥꯏ ꯀꯃꯥꯏ ꯇꯧꯔꯤꯒꯦ ꯅꯨꯡꯉꯥꯏꯔꯤꯕꯣ
ꯑ ꯀꯃꯥꯏ ꯀ ꯃꯥꯏ ꯇꯧꯔꯤꯒꯦ ꯅꯨꯡꯉꯥꯢꯔꯤꯕ꯭ꯔꯣ ꯍꯥꯏ ꯉꯥꯡꯒꯤꯗꯣ ꯀꯩꯅꯣ
ꯀꯩꯅꯣ
ꯀꯩꯅꯣ
ꯅꯨꯡꯉꯥꯏꯔꯤꯕ ꯍꯥꯏꯕ
ꯐꯇ ꯅ ꯅꯨꯡꯉꯥꯏꯕ꯭ꯔ ꯍꯪ ꯌꯥꯕꯅꯤꯁꯦ
ꯑꯁ ꯀꯩꯅꯣ ꯌꯥꯝ ꯒꯔꯝꯗ ꯂꯩꯔꯝꯃꯤꯁꯤꯕꯣ
ꯀꯩꯅꯣ ꯒꯔꯃꯗ ꯂꯩꯔꯝꯃꯤ ꯂꯩꯔꯝꯗꯦꯒꯗꯤ ꯀꯩꯅꯣ
ꯀꯥꯅꯥ ꯀꯅꯥ ꯈꯠꯅꯔꯨꯒꯦ ꯅꯪꯅ ꯇꯧꯔꯝꯃꯤ ꯂꯤꯂꯥꯖꯕꯨ
ꯀꯅꯥ ꯈꯟꯅꯒꯦ ꯈꯟꯅꯔꯣꯢꯒꯦ ꯈꯟꯅꯔꯣꯏ ꯈꯟꯅꯒꯦ ꯇꯣꯛꯎ ꯈꯟꯅꯔꯣꯏ ꯇꯣꯛꯎ ꯀꯔꯤꯅꯣ ꯅꯪ ꯉꯡꯉꯤꯗꯣ
ꯑꯁꯁꯁ ꯑꯁ
ꯑꯁ ꯑꯗꯨ ꯀꯔꯤꯅꯣ ꯅꯪ ꯑꯩꯉꯣꯟꯗ ꯅꯪ ꯄꯩꯁꯥ ꯐꯪꯕꯗ ꯑꯩꯉꯣꯟꯗ ꯑꯣꯛ ꯄꯤꯖꯅꯤ ꯍꯥꯏꯕ ꯅꯠꯇ꯭ꯔꯥ ꯅꯪ ꯀꯔꯤꯒꯤ ꯀꯥꯎꯁꯟꯅꯔꯤ
ꯑꯦ ꯄꯨꯖꯥ ꯐꯪꯗꯔꯤꯌꯦ
ꯐꯪꯉꯦ ꯍꯥꯏ ꯃꯤꯅ ꯆꯪꯉꯤꯅꯦ ꯍꯥꯏ ꯄꯩꯁꯥ
ꯐꯪꯗꯦꯃꯦ ꯀꯅꯥ ꯍꯥꯏꯖꯤꯜ ꯂꯛꯏꯅꯣ
ꯃꯤꯅ ꯆꯪꯅꯔꯛꯏ ꯍꯥꯏꯌꯦꯀꯣ ꯇꯧꯅꯨꯀꯣ
ꯑꯩ ꯁꯣꯟꯗ ꯀꯞꯄꯤ ꯀꯟꯅ ꯑꯩ ꯄꯩꯁꯥ ꯂꯩꯇꯕꯒꯤ ꯑꯩ
ꯅꯪ ꯇꯥꯅꯤꯡꯗꯦ ꯅꯪ ꯑꯩꯉꯣꯟꯗ ꯄꯤꯖꯅꯤꯡꯗ꯭ꯔꯒ ꯅꯪ ꯅ ꯑꯩꯉꯣꯟꯗ ꯑꯗꯨꯝ ꯄꯩꯁꯥ ꯂꯩꯇꯦ ꯀꯥꯏ ꯈꯣꯠꯆ ꯂꯩ ꯀꯩꯗꯧꯕꯩꯅꯣ
ꯑꯥ ꯑꯗꯒꯤ ꯃꯣꯁꯇꯨꯔꯥꯏꯖꯔꯁꯨ ꯂꯣꯏꯁꯤꯜꯂꯛꯄꯤ ꯁꯟꯁꯀ꯭ꯔꯤꯟꯁꯨ ꯂꯣꯏꯁꯤꯜꯂꯛꯄꯤ ꯐꯦꯁꯋꯥꯁꯁꯨ ꯂꯣꯏꯁꯤꯜꯂꯛꯄꯤ ꯑꯩ ꯀꯣꯛ ꯄꯥꯔꯒ ꯑꯩ ꯐꯝꯃꯤ
ꯀꯥꯏꯗ ꯐꯝꯃꯤꯕ ꯑꯍꯥ ꯀꯔꯤꯒꯤꯅꯣ ꯍꯥꯏꯖꯦ
ꯀꯥ ꯀꯥꯢ ꯐꯝꯃꯨꯌꯥꯏꯅꯣ
ꯄꯨꯈ꯭ꯔꯤ ꯃꯄꯥꯟꯗ ꯐꯝꯒꯗꯕꯅꯤ ꯑꯗꯨꯒꯨꯝꯕꯩ ꯀꯊꯥ ꯁꯥꯕꯒꯤ ꯊꯕꯛꯇꯨꯗꯤ
ꯑꯁ ꯄꯨꯈ꯭ꯔꯤ ꯃꯄꯥꯡꯒ ꯅꯣꯡ ꯆꯨꯕꯒꯤ ꯌꯥꯝ ꯅꯥꯜꯍꯧꯋꯦ ꯄꯨꯈ꯭ꯔꯤ ꯇꯥꯥꯁꯟꯅꯤ ꯇꯜꯂꯦ ꯑꯩ
ꯅꯪꯗꯤ ꯍꯪꯡꯉꯣꯏꯒꯤ ꯃꯆꯤꯟꯃꯅꯥꯎ ꯅꯠꯇ꯭ꯔꯣ
ꯅꯪ ꯑꯣꯢꯔꯝꯒꯅꯤꯗ
ꯅꯨꯝꯗꯥꯡ ꯅꯨꯝꯗꯥꯡ ꯅꯣꯡ ꯀꯧꯋꯦ ꯊꯥꯏ ꯅꯪꯗꯤ
ꯅꯪ ꯑꯣꯏꯣꯔꯝꯅꯤ ꯈꯣꯡꯉꯦ ꯍꯥꯏꯗꯣ ꯂꯥꯟ ꯈꯨꯗꯤꯡꯒꯤ
ꯅꯪꯅꯦ ꯍꯥꯏꯗ
ꯒꯣꯒꯣꯒꯣ
ꯅꯪꯅꯦ ꯅꯪ ꯇꯨ ꯃꯥꯜꯗ꯭ꯔꯥ ꯌꯦꯡꯉꯣ ꯍꯧꯖꯤꯛ ꯈꯣꯡꯉꯛꯢꯗꯣ
ꯀꯩꯅꯣ ꯅꯪ ꯑꯩ ꯅꯪ ꯋꯥ ꯂꯩꯊꯣꯛꯏꯁꯦ ꯀꯩꯅꯣ ꯑꯩꯅ ꯍꯥꯏꯕꯗ ꯀꯩꯅꯣ
ꯍꯣ ꯑꯩ ꯑꯩ ꯄꯩꯁꯥ ꯗꯣ ꯆꯤꯜꯂꯦ ꯍꯥꯏꯕ ꯑꯩ ꯄꯩꯁꯥꯁꯨ ꯐꯪꯗ꯭ꯔꯤ ꯍꯥꯏ
ꯍꯦ ꯗꯨꯠ ꯆꯤꯛꯂꯦ ꯅꯪ ꯆꯤꯜꯂꯦ ꯍꯥꯏꯔꯤꯖꯦ ꯀꯨꯢꯗꯤ ꯀꯨꯢꯔꯦ ꯆꯍꯤ ꯑꯃꯥꯗꯤ ꯐꯔꯦꯗ
ꯑꯩ ꯄꯩꯁꯥ ꯂꯥꯛꯐꯝꯗꯤ ꯂꯩꯁꯨ ꯂꯩꯇꯅꯥ
ꯂꯩꯔꯝꯃꯣꯏ ꯂꯩꯔꯝꯃꯣꯏ
ꯋꯥꯢꯇꯤꯌꯦ ꯍꯩꯇꯦ ꯑꯩ ꯃꯤꯃꯤ ꯁꯤꯡꯖꯨ ꯐꯥꯎꯕ ꯆꯥ ꯉꯝꯗꯥꯗꯅ ꯑꯩ ꯆꯥꯗ꯭ꯔꯦ
ꯀꯔꯤꯅꯣ ꯍꯥꯢꯁꯤꯕꯣ
ꯑꯩ ꯌꯥꯝ ꯂꯥꯢꯔꯔꯦ
ꯀꯥꯗ꯭ꯔ ꯑꯃꯥ ꯌꯥꯎꯔꯤꯌꯦ ꯃꯅꯤ ꯉꯥꯡꯉꯤꯁꯦ
ꯀꯥꯗ꯭ꯔ ꯅꯠꯇꯤꯌꯦ ꯄ꯭ꯔꯣꯃꯤꯁ ꯃꯥꯏꯒꯣꯠ ꯑꯩ ꯊꯥ ꯑꯍꯨꯝ ꯃꯔꯤ ꯁꯨꯔꯝꯃꯅꯤ ꯃꯤꯃꯤꯁꯤꯡꯖꯨ ꯆꯥꯔꯛꯇꯕ
ꯀꯔꯤ ꯀꯩꯅꯣ ꯃꯤꯃꯤ ꯁꯤꯡꯖꯨꯖꯤꯕꯣ ꯂꯨꯄꯥ ꯃꯉꯥ ꯄꯤꯕ ꯃꯤꯃꯤ ꯑꯃꯥ ꯂꯩꯔ ꯆꯔꯥꯒ ꯁꯦꯝꯃꯒ ꯆꯥꯕꯗꯣ ꯅꯠꯇ꯭ꯔꯣ ꯎꯝ ꯑꯗꯨꯐꯥꯎ ꯆꯥ ꯉꯝꯗ꯭ꯔꯕ ꯅꯪꯗꯤ ꯑꯩꯉꯣꯟꯗꯒꯤ ꯄꯩꯁꯥ ꯂꯧꯖꯧ ꯂꯥꯎ ꯀꯌꯥ ꯄꯥꯝꯃꯤ
ꯂꯥꯛ ꯃꯉꯥꯗꯪ ꯄꯤꯌꯨ
ꯂꯥꯛꯑꯣ ꯑꯩ ꯀꯤꯇꯅꯤ ꯑꯅꯤꯁꯤ ꯀꯗꯥꯏꯗꯅꯣ ꯕꯟꯗꯣꯞ ꯊꯃꯨꯔꯒ ꯀꯣꯟꯅꯃꯨꯛ ꯄꯥꯟꯖꯤꯟꯅꯕ
ꯍꯟꯗꯣꯏꯅꯦꯕ ꯍꯟꯗꯕꯤ ꯅꯠꯇꯦꯕ
ꯍꯟꯗꯗꯤ ꯀꯃꯥꯏꯅ ꯌꯥꯅꯤ ꯑꯩ ꯀꯩꯅꯣ ꯑꯩ ꯀꯩꯅꯣ ꯑꯩ ꯗꯥꯏꯔꯣ ꯍꯥꯏꯔꯣ
ꯅꯪꯕꯨ ꯅꯪ ꯅꯅꯥꯛ ꯇ ꯂꯥꯛꯑꯣ ꯄꯩꯁꯥ ꯂꯧ ꯂꯥꯎꯑꯣ ꯍꯥꯏꯗꯥꯏ ꯅꯪ ꯄꯩꯁꯥ ꯄꯨ ꯂꯥꯎꯑꯣ ꯍꯥꯏ ꯍꯥꯏꯗꯦꯗ
ꯍꯟꯗꯣꯏꯅꯦ ꯑꯗꯨ ꯅꯪꯅ ꯃꯩꯛ ꯄꯩꯁꯥꯄꯥꯏꯔ
ꯇꯂꯤꯆꯣ
ꯏꯟꯇꯔꯦꯁ ꯀꯥꯔꯣꯏꯁꯦ ꯏꯟꯇꯔꯦꯁꯇꯣ ꯀꯤꯗꯅꯤ ꯑꯃꯥ ꯀꯥꯔꯒꯦ
ꯋꯥ
ꯍꯍꯦꯍꯦ
ꯀꯤꯠꯅꯤ ꯑꯅꯤ ꯄꯨꯔ ꯀꯤꯠꯅꯤ ꯑꯍꯨꯝ ꯁꯤꯡꯗꯣꯏꯕ
ꯍꯣ ꯍꯣꯏ
ꯉꯝꯃꯥꯔꯣꯏ ꯅꯪ ꯀꯤꯗꯅꯦ ꯑꯃ ꯂꯋꯥꯏꯗ ꯊꯦꯠꯀꯦ ꯍꯥꯏꯔꯣ
ꯁꯦꯔꯥꯟ ꯇꯨꯔꯥꯟ ꯉꯥꯡꯒꯅꯨꯗ
ꯑꯁꯦꯡꯕꯅꯦ ꯑꯩ ꯍꯥꯏꯁꯦ ꯑꯩ ꯑꯔꯥꯟꯕ ꯑꯝꯇ ꯉꯥꯡꯖꯔꯣꯏ ꯁꯦꯡꯕꯅꯦ
ꯍ
ꯅꯪ ꯀꯩꯗꯧꯔꯝꯃꯤꯅꯣ
ꯑꯩ ꯃꯊꯥ ꯁꯨꯝ ꯁꯥꯔꯝꯃꯤꯅꯤ
ꯑꯩꯅ ꯅꯍꯥꯟ ꯂꯩꯕꯔꯥ ꯌꯦ
ꯑꯩ ꯃꯔꯨꯞꯇꯨ ꯍꯥꯡꯆꯤꯠ ꯆꯨꯝꯃꯦ
ꯍꯥ
ꯑꯩ ꯃꯔꯨꯞ ꯍꯨꯟꯒꯗꯕ ꯗꯣ ꯃꯔꯨꯞ ꯍꯨꯟꯒꯗꯕ ꯗꯦꯠꯁꯦ ꯍꯥꯡꯆꯤꯠ ꯇꯥꯕ ꯑꯣ ꯄꯥꯔꯤ ꯂꯤꯁꯤꯡ ꯑꯅꯤꯅꯦꯕꯀꯣ ꯑꯩ ꯈꯨꯠꯇ ꯂꯨꯄꯥ ꯆꯥꯝꯃꯉꯥ ꯂꯩꯌꯦꯕꯀꯣ
ꯎꯝ
ꯁꯣꯝꯗ ꯆꯠꯇꯣꯏꯕ ꯃꯌꯥꯝꯖꯦ ꯑꯩ ꯀ꯭ꯔꯤꯝ ꯂꯣꯏꯁꯤꯜꯂꯛꯄꯁꯤꯅ ꯀꯃꯥꯏꯅ ꯇꯧꯕ ꯑꯩꯕꯨ ꯁꯥꯄꯣꯟ ꯇꯥꯔꯒ ꯂꯩꯗ꯭ꯔꯣꯕꯣ ꯑꯩꯕꯨ ꯇꯧꯔꯤ
ꯇꯥꯎ ꯇꯥꯎ ꯇꯥꯎ ꯁꯄꯣꯟ ꯇꯥꯎ ꯁꯄꯣꯟꯅ ꯐꯩ ꯆꯩ ꯂꯦꯡꯗꯦ
ꯁꯥꯄꯣꯟꯁꯨ ꯇꯔꯥ ꯄꯤꯕꯅꯦ
ꯑꯥ ꯍ ꯍꯩ ꯍꯥ
ꯍꯩ ꯍꯥ ꯌꯦꯔꯨꯝ ꯍꯧꯕ ꯌꯥꯔꯅꯤ ꯂꯋꯥꯏꯁꯦ ꯐꯣꯡ ꯐꯣꯡ ꯁꯥꯔꯦ
ꯅꯪ ꯂꯋꯥꯏ ꯇꯥꯡꯕꯗꯨꯔꯣ
ꯍꯣꯏ ꯁꯣꯝꯗꯤ ꯄꯩꯁꯥ ꯄꯥꯏꯕꯅꯤꯅ ꯄꯩꯁꯥ ꯂꯩꯇꯕꯩ ꯑꯋꯥꯕꯁꯦ ꯈꯪꯉꯝ
ꯆꯪꯗꯦ ꯆꯪ ꯑꯈꯣꯏ ꯄꯩꯁꯥ ꯄꯥꯏ ꯀꯔꯣ ꯄꯇꯤꯅꯤ ꯀꯩꯅꯣ ꯅꯪ ꯀꯌꯥ ꯄꯥꯝꯃꯤ
ꯄꯤꯒꯦ ꯍꯥꯏꯕꯗꯨ ꯆꯨꯝꯅ ꯍꯥꯏꯗꯦꯕ ꯀꯤꯠꯅꯤ ꯑꯅꯤꯁꯦ ꯕꯟꯗꯣꯛ ꯊꯝꯃꯣ ꯍꯥꯏꯌꯦꯕ ꯄꯩꯁꯥ ꯄꯥꯏꯕ ꯃꯤꯒꯤ ꯋꯉꯥꯡꯁꯦ
ꯌꯥꯕ꯭ꯔ ꯗꯨꯝ
ꯑ ꯀꯪ ꯇꯜꯂꯦ ꯍꯥꯏꯕ
ꯅꯣꯏꯒꯤ ꯑꯁ
ꯀꯩꯝ
ꯈꯪꯖꯗꯦꯗ ꯑꯩ ꯀꯩꯅꯣ ꯑꯩ ꯍꯥꯏ ꯈꯜꯂꯝꯕꯗꯣ ꯀꯥꯎꯒ꯭ꯔꯦ
ꯀꯩꯅꯣ ꯄꯩꯁꯥ ꯄꯥꯏꯔꯒ ꯗꯨꯃꯥꯏꯅ ꯀꯥꯎꯒꯟꯕ꯭ꯔꯣ
ꯎꯝ ꯅꯪ ꯅꯪ ꯃꯔꯨꯞ ꯂꯨꯄꯥ ꯀꯌꯥ ꯇꯕꯅꯣ ꯌꯥꯎꯖꯦ
ꯌꯥꯝꯗꯦꯗ
ꯂꯥꯛ ꯑꯃꯥ ꯇꯥꯕ ꯋꯥꯎ ꯂꯥꯛ ꯑꯃꯒꯤ ꯃꯄꯨ ꯑꯣꯏꯒꯤꯗꯧꯔꯦꯀꯣ
ꯃꯔꯨꯞ ꯍꯨꯟꯗ꯭ꯔꯦ ꯑꯩ ꯀꯅꯥ ꯈꯪꯕꯅꯣ ꯇꯥꯟꯊꯣꯔꯛꯄ꯭ꯔꯥꯁꯨ
ꯑꯗꯨꯗꯤ
ꯃꯔꯨꯞ ꯄꯩꯁꯥ ꯍꯨꯟ ꯉꯝꯗ꯭ꯔꯗꯤ ꯇꯣꯛꯑꯣ ꯕꯦꯝꯃ ꯅꯪ ꯇꯣꯛꯑꯣ ꯌꯥꯔꯦ ꯑꯩ ꯉꯝꯗ꯭ꯔꯦ ꯅꯪꯒꯤ ꯐꯨꯀꯠꯄꯗ ꯑꯩ ꯉꯝꯗ꯭ꯔꯦ ꯇꯣꯛꯑꯣ ꯍꯥꯏꯔꯛꯑꯅꯤ
ꯏꯁ ꯀꯅꯥꯅ
ꯃꯔꯨꯞ ꯃꯣꯍꯣꯔꯤꯅ
ꯅꯨꯡꯉꯥꯏꯔꯦ
ꯑꯩꯅꯦ ꯄꯩꯁꯥꯁꯦ ꯁꯨꯗꯤ ꯁꯨꯖꯔꯣ
ꯐꯩꯅꯤꯅꯦ ꯑꯩꯈꯣꯏꯗꯤ ꯃꯔꯨꯞꯁꯨ ꯌꯥꯎꯗ꯭ꯔꯤꯅꯤꯅꯦ ꯏꯕꯦꯝꯃ ꯑꯩꯈꯣꯏꯗ ꯃꯔꯨꯞꯀꯖꯦ ꯌꯥꯎꯕ ꯉꯝꯖꯕ ꯆꯥꯠ ꯅꯠꯇꯦ ꯂꯥꯏꯔꯃꯟꯗꯅ
ꯇꯥꯅꯤꯡꯗꯦꯗ ꯅꯪꯪꯒꯤ ꯑꯦꯀꯥꯎꯟꯗ ꯄꯩꯁꯥ ꯄꯩꯔꯒ ꯌꯥꯎꯗꯅ ꯅꯪꯅ ꯃꯔꯨꯞ ꯀꯨꯝꯕꯒꯤ ꯁꯦ ꯑꯁ ꯀꯩ ꯀꯥꯟꯅꯗꯣꯏꯅꯣꯗ ꯆꯤꯠ ꯃꯆꯤꯠ ꯊꯥꯡꯒꯠꯅꯗꯅ ꯅꯪ ꯈꯜꯂ ꯂꯩꯗꯣ ꯑꯩꯁꯦ ꯁꯨꯖꯒꯗꯝꯅꯦꯕ ꯑꯉꯥꯡ ꯇꯨꯏꯁꯟ ꯑꯩ ꯑꯉꯥꯡ ꯇꯨꯏꯁꯟ ꯇꯧꯕꯗꯣ
ꯎꯝ
ꯑꯗꯨꯗꯣ ꯑꯉꯥꯡꯗꯣ ꯇꯣꯛꯊꯣꯛꯈꯤꯕꯀꯣ ꯑꯉꯥꯡ ꯑꯉꯥꯡ ꯇꯣꯛꯈ꯭ꯔꯕ ꯃꯣꯏꯗꯣ ꯌꯥꯎꯔꯝ ꯇꯥꯔꯒꯗꯤ ꯑꯩꯁꯦ ꯀꯣꯟꯅꯖ ꯇꯧꯅꯦꯕ ꯎꯕꯖ
ꯑꯥ
ꯑꯗꯩꯗꯤ ꯇꯣꯛꯀꯦꯗꯅ ꯑꯩ ꯄꯩꯁꯥ ꯁꯨꯗꯕꯅꯦꯕ
ꯐꯔꯦꯅꯦ ꯑꯗꯨꯅ
ꯑꯩ ꯀꯞꯄꯒ ꯂꯩꯍꯧꯔꯦ
ꯅꯪ ꯀꯞꯄꯒ ꯂꯩꯍꯧꯔꯦ
ꯎꯝ
ꯄꯩꯁꯥ ꯄꯤꯔꯛꯇ꯭ꯔꯤꯔꯕ
ꯑꯦ ꯄꯤꯕꯨꯗꯤ ꯄꯤꯔꯝꯃꯦ ꯃꯣꯏꯒꯤ ꯄꯝ ꯊꯣꯛꯄꯕꯨꯗꯤ ꯑꯗꯨꯗꯨꯝ ꯇꯨꯏꯁꯟꯗꯣ ꯀꯩꯅꯣ ꯇꯣꯛꯑꯒꯦꯅ ꯍꯥꯏꯔꯕ
ꯃꯣꯏ ꯏꯃꯨꯡꯗꯣ ꯋꯥꯔꯦꯌꯦ ꯑꯗꯨꯒꯤ ꯌꯨꯝꯗ ꯈꯥꯒꯛ ꯈꯥꯒꯛ ꯇꯥꯛꯑꯒ ꯑꯣꯏꯅ ꯊꯝꯃꯒꯦ ꯃꯇꯝ ꯈꯔꯗꯤꯅ ꯍꯥꯏꯔꯕ ꯃꯤꯗꯨ ꯑꯗꯨ ꯐꯖꯅ ꯍꯥꯏꯔꯝꯅꯤꯅ ꯑꯩꯅ ꯀꯃꯥꯏꯅ ꯌꯥꯅꯤ ꯌꯥꯔꯣꯏ ꯀꯔꯤ ꯍꯥꯏꯔꯤꯒꯦ
ꯐꯔꯕꯅꯤ ꯐꯖꯅ ꯍꯥꯏꯅ ꯊꯣꯛꯄꯤꯔꯤ ꯄꯩꯁꯥ ꯁꯣꯠꯇꯕꯤꯗ ꯀꯣ
ꯇꯣꯛꯑꯣꯅ ꯇꯣꯛꯈꯤꯕꯗꯨꯗꯤ ꯃꯤꯠꯅ ꯁꯤꯔꯣ ꯍꯦ ꯂꯝꯕꯤ ꯆꯠꯄꯗ ꯅꯨꯡꯒ ꯇꯨꯝꯅꯤꯡꯗꯧ ꯃꯥꯟꯂꯦ ꯎꯅ ꯁꯣꯠꯂꯒ ꯇꯣꯛ ꯈꯔꯗꯤ ꯅꯨꯡꯁꯤꯔꯣꯏ ꯑꯕ ꯂꯝꯃꯤ ꯆꯠꯂꯤꯀꯥꯟ ꯅꯨꯡꯅ ꯊꯦꯝꯅꯤꯡꯗꯧ ꯃꯥꯜꯂꯦ
ꯑꯀꯣꯟꯕꯩꯖꯦ ꯀꯩꯒꯤꯅꯣ
ꯈꯪꯗꯦ ꯃꯤ ꯃꯤ ꯃꯔꯜ ꯇꯣꯟꯕ ꯅꯨꯡꯉꯥꯏꯕ ꯉꯝꯗꯧ ꯃꯥꯟ ꯃꯤ ꯑꯋꯥꯃꯟ ꯅꯠꯇꯦ
ꯄꯩꯁꯥ ꯂꯩꯇꯕꯒꯤ ꯑꯣꯏꯔꯝꯒꯅꯤ ꯀꯩꯅꯣ
ꯑꯁ ꯇꯨꯏꯁꯟ ꯄꯩꯁꯥꯅ ꯍꯣꯝ ꯊꯤꯇꯔ ꯑꯣꯏꯗꯅ ꯗꯃꯥ ꯗꯃꯥ ꯂꯧꯕꯖ ꯅꯠꯇꯦ ꯇꯣꯟꯗ ꯇꯥꯛ ꯑꯦꯅ ꯈꯜꯂꯦ ꯃꯥ ꯑꯉꯥꯡ ꯃꯌꯥꯝ ꯃꯔꯛꯇ ꯇꯧꯕꯅꯤꯅ ꯈꯨꯗꯤꯃꯨꯛ ꯁꯍꯔ ꯅꯠꯇꯕꯅꯤꯅ ꯂꯋꯥꯏ ꯊꯋꯥꯏꯅꯤꯅ ꯀꯌꯥꯕꯨ ꯂꯥꯛꯇꯣꯏꯅꯣ ꯄꯩꯁꯥ ꯂꯧꯔꯤꯁꯦ
ꯂꯤꯁꯤꯡ ꯃꯉꯥ
ꯆꯥꯝꯃ꯭ꯔꯤ ꯆꯧꯉꯥ
ꯂꯨꯄꯥ ꯆꯥꯝꯃ꯭ꯔꯤ ꯆꯧꯉꯥ ꯂꯧꯔꯤꯕꯣ ꯍꯥꯏꯁꯦ ꯍꯧꯖꯤꯛ ꯀꯥꯟꯁꯦ
ꯂꯧꯏꯗ ꯑꯩ ꯈꯣꯏꯗꯤ ꯂꯋꯥꯏꯅꯤꯅ
ꯀꯩꯅꯣ ꯍꯥꯏꯁꯤꯕꯣ ꯍꯧꯖꯤꯛꯀꯥꯟ ꯂꯨꯄꯥ ꯆꯥꯝꯃ꯭ꯔꯤ ꯆꯥꯝꯃꯉꯥꯗ ꯇꯨꯏꯁꯟꯒ ꯇꯧꯅꯔꯤꯕ
ꯑꯩꯗꯤ ꯇꯧꯏ
ꯅꯪ ꯊꯕꯛ ꯌꯥꯝ ꯂꯩꯇꯕ ꯃꯤꯃꯥꯜꯂꯤꯗ
ꯄꯩꯁꯥ ꯂꯥꯛꯐꯝ ꯂꯝꯕꯤ ꯗꯤ ꯂꯩꯁꯨ ꯂꯩꯇꯅ ꯑꯗꯨ ꯅꯠꯇꯅ
ꯑꯥ ꯆꯝꯃꯤ ꯆꯧꯉꯥ ꯇꯧꯗꯣꯏ ꯁꯔꯨꯛ ꯇꯣꯛꯊꯣꯛꯎ ꯀꯥꯏꯗꯣ ꯑꯩ ꯊꯛ ꯑꯃ ꯄꯤꯒꯦ ꯅꯉꯣꯟꯗ ꯑꯗꯨ ꯁꯥꯟꯅꯣ
ꯀꯩ ꯀꯩ ꯊꯕꯛ
ꯃꯤ ꯐꯨꯕꯒꯤ ꯊꯕꯛ
ꯑꯁ
ꯑꯩ ꯑꯣꯀꯨꯄꯦꯁꯟ ꯆꯦꯟꯖ ꯇꯧꯗꯣꯔꯦ ꯀꯥꯏꯅ ꯈꯜꯂꯨꯔꯒ
ꯑꯥ ꯂꯝꯕꯤ ꯄꯥꯟꯒ ꯑꯩꯈꯣꯏꯒꯤ ꯍꯣꯏꯅꯦ ꯅꯤꯐꯨꯒꯤ ꯊꯕꯛ ꯑꯩꯈꯣꯏꯒꯤ ꯈꯨꯕꯥꯀ ꯈꯨꯖꯤꯟꯕꯗꯣ ꯅꯪꯅꯒ ꯏꯞꯄꯦꯔꯁ ꯀ ꯌꯥꯝ ꯇꯧꯁꯟꯕꯗꯣ
ꯀꯔꯤꯅꯣ ꯍꯥꯏꯁꯨ
ꯅꯒꯨꯝꯕ ꯗꯅꯦ ꯁꯥꯗꯣꯏꯁꯦ
ꯂꯝꯕꯤ ꯃꯄꯥꯟꯗ
ꯂꯝꯕꯤ ꯃꯄꯥꯟꯗ ꯄꯨꯟꯅꯔꯦ ꯍꯥꯏꯔꯒ ꯂꯝꯕꯤ ꯃꯄꯥꯟꯗ ꯁꯥꯕ
ꯂꯝꯕꯤ ꯃꯄꯥꯟꯗ ꯀꯩꯗꯧꯗꯣꯏꯔꯤꯕ
ꯃꯤ ꯐꯨꯗꯔꯝꯃꯒ ꯅꯪꯅ ꯈꯨꯕꯥꯛ ꯈꯨꯖꯟꯕꯤ ꯅꯦꯛꯇꯣꯏꯅꯦꯕ ꯑꯩꯈꯣꯏꯒꯤ ꯈꯨꯕꯥꯛ ꯈꯨꯅꯕ ꯑꯣꯏꯅ
ꯑꯣ ꯑ ꯐꯨꯖꯤꯜꯂꯨ ꯊꯤꯟꯖꯤꯜꯂꯨ ꯀꯥꯏꯅ ꯄꯥꯎꯗꯤ ꯂꯣꯢ ꯂꯩ ꯃꯅꯥꯛꯇꯒꯤ ꯃꯤꯆꯪ ꯆꯪꯗꯧꯕ ꯃꯤꯁꯤꯅ ꯅꯦꯛꯂꯛꯇꯣꯏꯔꯛꯑꯕ ꯑꯩꯁꯦ ꯑꯩꯅ ꯅꯦꯛꯂꯛꯄ ꯃꯤꯗꯨꯒꯤ ꯃꯤꯆꯪ ꯆꯪꯉꯒ ꯑꯩ ꯈꯨꯕꯥꯛ ꯐꯨꯗꯣꯏꯅꯦꯕ ꯑꯩ ꯅꯦꯛꯇꯕ ꯃꯤꯗꯨꯅ ꯇꯥꯅꯤꯡ ꯇꯦꯅ ꯀꯤꯟꯅ ꯊꯤꯟꯖꯂꯛꯑꯗꯤ
ꯈꯪꯗꯦꯗ ꯅꯪ ꯉꯥꯡꯉꯤꯗꯣ ꯑꯩ ꯊꯝꯃꯒꯦꯗ ꯅꯪ ꯌꯥꯔꯦꯗ ꯅꯪ ꯑꯩꯅ ꯉꯥꯡꯉꯤ ꯅꯪ ꯒ꯭ꯌꯥꯟ ꯇꯥꯗ꯭ꯔ ꯃꯥꯜꯂꯦ ꯇꯣ ꯅꯪ ꯌꯥꯔꯔꯣꯏ ꯄꯩꯁꯥꯗꯣ ꯄꯥꯡꯉꯒ ꯄꯨꯔꯒ ꯑꯗꯨꯝ ꯂꯩꯔꯣ ꯅꯪ ꯌꯥꯔꯦ ꯑꯩ ꯊꯝꯃꯒꯦ
ꯑꯁ
ꯑꯁ ꯍꯥꯏꯗꯣ